ꯂꯧꯁꯤꯟꯕ ꯉꯝꯗꯕ
ꯍꯥꯎ ꯇꯥꯔꯕꯣ
ꯇꯥꯔꯦ ꯇꯥꯔꯦ
ꯇꯥꯔꯕꯣ
ꯌꯥꯔꯦ ꯇꯧꯔꯛꯏꯖꯤꯗꯤ
ꯑꯩ ꯃꯥꯏꯖꯦ ꯎꯝ ꯀꯅꯣ ꯃꯍꯤꯛ ꯉꯥꯛꯇ ꯉꯥꯏꯔꯦ ꯍꯥꯏꯕ
ꯀꯔꯤ-
ꯏꯁꯤꯡ ꯆꯤꯡꯈꯠꯇ ꯉꯥꯏꯔꯤꯕ ꯍꯥꯏꯇꯥꯔꯦꯅꯦ ꯑꯗꯨꯒꯤ ꯈꯤꯇꯪ ꯅꯩ- ꯕ ꯅꯩꯕꯗꯣ ꯑꯩꯗꯤ ꯈꯪꯗꯕꯅꯤꯅ ꯀꯣꯛꯁꯦ ꯇꯨꯝꯒꯦꯅ ꯏꯁꯤꯡꯗꯣ ꯀꯣꯛꯇ ꯍꯥꯏꯗꯔꯨꯔꯕ ꯃꯥꯏꯗꯁꯨ ꯈꯔ ꯆꯣꯡꯒ꯭ꯔꯕ ꯑꯗꯩ ꯌꯦꯡꯈꯠꯂꯨꯔ ꯀꯥꯟꯗ ꯑꯩ- ꯏꯁꯤꯡꯗꯣ ꯁꯪꯉ ꯂꯩꯔꯝꯃꯦ ꯍꯥꯏꯗꯤ ꯇꯤꯟ ꯗ ꯆꯤꯡꯈꯠꯄꯒꯤ ꯃꯣꯟꯇꯄꯗꯣ
ꯀꯔꯤꯅꯣ ꯅꯪ ꯍꯥꯏꯗꯣ ꯐꯖꯅ ꯇꯥꯗꯦ
ꯏꯁꯤꯡꯗꯣ ꯆꯤꯡꯈꯠꯄꯒꯤ ꯃꯣꯠ- ꯄꯒꯤ ꯀꯣꯛꯇꯨ ꯇꯨꯝꯕꯒꯤ ꯇꯨꯝꯃꯨꯔꯕ ꯑꯩꯗꯤ
ꯑꯥ
ꯑꯗꯨꯒꯗꯤ ꯏꯁꯤꯡꯗꯣ ꯃꯣꯠꯊ꯭ꯔꯤꯛ ꯃꯣꯠ ꯂꯩꯔꯝꯃ- ꯕ ꯑꯗꯩꯗꯤ ꯃꯣꯠꯂꯤꯅꯦꯅ
ꯑꯃꯨꯛ ꯃꯨꯛ ꯍꯦꯛ ꯍꯦꯛ ꯇꯧꯋꯦ
ꯑꯥꯎ ꯄꯨꯈꯤꯗꯒꯤ ꯆꯦꯟꯖꯤꯜꯂꯒ ꯇꯥ ꯈꯣꯡꯁꯨ ꯑꯗꯨꯨꯝ ꯊꯣꯛꯑꯕ ꯑꯗꯨ ꯏꯁꯥꯗꯨꯅ ꯕꯠ ꯑꯥ ꯏꯁꯤꯡ ꯕꯥꯇꯤꯜ ꯑꯃꯅ ꯑꯩꯒꯤ ꯕꯥꯇꯤꯜ ꯑꯃ ꯁꯣ- ꯁꯣꯛꯑ ꯂꯩꯍꯧꯕꯅꯦꯕ ꯑꯐꯕ ꯑꯗꯨꯗꯨꯅ ꯀꯣꯛ ꯏꯁꯥꯖꯤ ꯇꯨꯝꯃꯦ ꯏꯔꯨꯖꯊꯣꯛꯑꯕ ꯐꯠ ꯊꯥꯗꯣꯛꯑꯕ ꯑꯗꯨꯒ ꯍꯦꯛꯇ ꯃꯥꯏꯁꯦ ꯏꯁꯤꯡ ꯐꯨꯔꯤꯗꯣ ꯉꯥꯛꯇꯪ ꯉꯥꯏ ꯂꯩꯔꯦ ꯉꯁꯪ ꯉꯁꯪ ꯉꯥꯡꯉꯒ
ꯑꯩꯁꯨ ꯑꯗꯨꯃꯥꯏꯅ ꯇꯧ ꯐꯠꯇꯕꯩꯔꯣ ꯈꯪꯗꯦ
ꯢꯁꯤꯡ ꯌꯥꯝ ꯑ ꯑꯩꯈꯣꯏꯁꯦ ꯁꯤꯦꯟꯁꯤꯇꯤꯚ ꯌꯥꯝ ꯑꯣꯏꯌꯦꯗꯅ ꯃꯥꯁꯤꯅ ꯑꯗꯨꯅ ꯏꯁꯤꯡ ꯑꯔꯨ ꯑꯔꯨꯕ ꯇꯧ ꯍꯥꯏꯕꯒꯤ ꯐꯕꯤꯕꯝ ꯂꯥꯛꯑꯦꯕ
ꯑꯩꯈꯣꯏꯁꯨ ꯑꯗꯨꯃꯥꯏꯅ ꯇꯧꯕꯅ ꯈꯪꯗꯦꯕ ꯑꯩꯁꯨ ꯇꯧꯋꯦ ꯍꯥꯏꯕ
ꯃꯥꯅꯦꯕ ꯑꯗꯨꯗꯣ ꯏꯁꯤꯡꯗꯣ ꯆꯤꯡꯈꯠꯇ ꯃꯣꯏꯒꯤ ꯇꯦꯡꯀꯤ ꯀꯩꯀꯥꯗꯣ ꯇꯦꯡꯊꯣꯛꯇꯕꯩꯅꯦꯕ
ꯑꯩꯁꯨꯅꯦ ꯑꯗꯨꯅꯦ
ꯈꯪꯉꯕ ꯃꯣꯏ ꯏꯁꯤꯡꯗꯣ ꯇꯦꯡꯀꯤ ꯀꯩꯀꯥ ꯇꯦꯡꯊꯣꯛꯇꯕꯒꯤꯅꯦꯕ ꯑꯗꯨꯅ ꯏꯁꯤꯡꯗꯣ ꯆꯤꯡꯈꯠꯄꯒ ꯇꯧꯔꯨꯅꯣꯕ ꯆꯤꯡꯈꯠꯄꯒ ꯏꯁꯤꯡ ꯂꯥꯛꯈꯤꯕꯒ ꯆꯤꯡꯈꯠꯂꯨꯅꯣꯕ
ꯑꯗꯨꯗꯤꯕꯨꯗꯤ ꯃꯤꯅꯤꯠ ꯀꯌꯥꯅꯣꯝ ꯂꯩꯍꯜꯂꯦ
ꯐꯝꯊꯍꯟꯈꯣꯕ ꯐꯝꯊꯍꯜꯂꯒ ꯆꯤꯡꯈꯠꯂꯀꯥꯟꯗ ꯆꯤꯡꯈꯠꯄ ꯂꯣꯏꯕꯒꯁ ꯂꯨꯔꯨꯅꯣꯕ ꯃꯣꯏ ꯂꯣꯏ ꯐꯝꯊꯔꯦ ꯍꯥꯏꯔ ꯀꯥꯟ ꯂꯨꯕ ꯑꯣ ꯑꯗꯣ ꯑꯃꯨꯛꯇꯪꯗꯤ ꯇꯦꯡꯊꯣꯛꯑꯅ ꯇꯤꯡꯈꯤꯗꯨꯁꯨ
ꯀꯃꯥꯏ ꯇ ꯐꯣ ꯃꯈ ꯈꯔꯗ ꯂꯩꯗ ꯁꯤ
ꯍꯥꯥ
ꯁꯤꯟꯇꯤꯁꯨ ꯃꯣꯠꯄꯗ ꯃꯊꯛꯇꯗ ꯌꯥꯝ ꯃꯣꯠꯍꯧꯕꯅꯦꯕ
ꯑꯗꯨ ꯃꯤꯁꯇ ꯍꯥꯏꯌꯨ ꯍꯥꯏꯐꯦꯠ ꯇꯦꯡꯇꯣꯛꯍꯜꯂꯣ ꯃꯤ ꯀꯧꯔꯒ ꯇꯦꯡꯀꯤꯗꯨꯁꯨ ꯇꯦꯡꯇꯣꯛꯍꯜꯂꯣ ꯑꯗꯨꯗꯨꯗꯤ ꯐꯨꯔꯤ ꯄꯨꯔꯥ ꯑꯗꯨꯝ ꯇꯧꯔꯅꯤ
ꯀꯗꯥꯏ ꯀꯗꯥꯏꯗꯒꯤ ꯆꯪꯗꯣꯏꯅꯣ ꯈꯪꯗꯒꯦ ꯂꯣꯏ ꯈꯣꯝꯖꯤꯜꯂꯦ
ꯑꯗꯨ ꯀꯅ ꯇꯪꯅꯤ ꯀꯅ ꯑꯩꯈꯣꯏꯗꯨꯁꯨꯉꯣ ꯑꯩꯈꯣꯏꯁꯨ ꯂꯣꯏ ꯈꯨꯝꯖꯜꯂꯤꯅꯦ
ꯈꯨꯝꯖꯤꯟꯕ ꯍꯥꯏꯁꯦ ꯂꯣꯏ ꯀꯩꯅꯣ ꯆꯪꯁꯤꯟꯒ ꯃꯟ ꯀ ꯍꯛꯖꯥ ꯂꯒ ꯀꯗꯥꯏꯗ ꯆꯪꯉ ꯇꯦꯡꯊꯣꯛꯇꯣꯏꯅꯣ ꯈꯪꯗ꯭ꯔꯦꯕ ꯇꯦꯡꯀꯤꯗꯣ ꯃꯁꯛ ꯎꯗ꯭ꯔꯦꯕ ꯁꯤꯁꯦ
ꯑꯗꯨꯅꯦꯕ ꯃꯣꯏꯁꯨ ꯀꯨꯏꯅ ꯀꯨꯏꯅ ꯐꯝꯃꯒ ꯊꯝꯒꯗꯕꯅꯦꯕ ꯑꯣ ꯍꯧꯖꯤꯛꯁꯤꯅ ꯏꯁꯤꯡ ꯇꯥꯗꯦ ꯃꯥꯏ ꯇꯥꯅꯕꯁꯨ ꯂꯩꯇꯦ ꯆꯥꯛ ꯊꯣꯡꯅꯕꯁꯨ ꯂꯩꯇꯦ ꯑꯩ ꯀꯞꯅꯤꯡꯕ ꯑꯃ ꯌꯥꯎꯏꯦ
ꯀꯩ ꯀꯦ
ꯑ ꯇꯅ ꯑꯗꯨ ꯁꯤ ꯀꯩꯅꯣ ꯇꯧꯅꯕꯁꯨ ꯂꯩꯇꯦ ꯍꯥ
ꯊꯛꯅꯕꯗꯤ ꯀꯥꯏꯏꯗꯒꯤꯩ ꯄꯒꯦꯕ
ꯊꯛꯅꯕꯗꯤ ꯇꯥꯗ꯭ꯔꯦ ꯍꯧꯖꯤꯛ ꯀꯔꯤꯝ ꯇꯥꯗ꯭ꯔꯦ ꯀꯨꯜꯂꯔꯗ ꯏꯁꯤꯡꯗꯣ ꯆꯤꯡꯈꯠꯄꯗꯣ ꯑꯩꯈꯣꯏꯒꯤ ꯀꯩꯅꯣ ꯀꯨꯂꯔꯅ ꯂꯩꯌꯦꯕ ꯑꯣ ꯑꯥꯔꯅ ꯀꯩꯅꯣ ꯐꯤꯜꯇꯔꯒꯤ ꯇꯥꯏꯞꯇ ꯑꯆꯧꯕ ꯑ ꯊꯤꯡꯖꯜꯂꯒ ꯇꯥꯍꯜꯂꯒ ꯇꯧꯕꯅꯦꯕ ꯑꯗꯨꯗꯤ ꯊꯥꯎꯅꯕꯗꯤ ꯍꯧꯖꯤꯗꯤ ꯇꯥꯗ꯭ꯔꯦ ꯑꯩ ꯊꯕꯛꯁꯨ ꯆꯠꯇꯣꯏꯕ ꯌꯦꯡꯉꯣ ꯑꯩ ꯀꯞꯅꯤꯡꯕ ꯑꯃ ꯌꯥꯎꯔꯕꯅꯦꯕ ꯏꯁꯤꯡꯁꯦ ꯌꯥꯝ ꯊꯤꯅ ꯋꯥꯔꯦ ꯍꯥꯏꯕꯅꯤꯗ ꯏꯁꯤꯡ ꯁꯨꯡꯂꯩ ꯂꯩꯇ꯭ꯦꯔꯥ ꯅꯠꯇ꯭ꯔꯒ ꯀꯃꯥꯏꯅ ꯇꯧꯔꯤꯅꯣ ꯍꯥꯏꯕ ꯈꯪꯗꯦꯕ
ꯑꯣ ꯁꯤꯒꯤ ꯀꯥ ꯌꯥꯔꯤꯒꯤ ꯃꯔꯝꯗ ꯑ ꯄꯩꯁꯥ ꯅꯨꯡꯁꯥ ꯐꯪꯕꯒꯤ ꯑꯗꯨꯒꯤ ꯋꯥꯔꯤ ꯁꯥꯠꯍꯗꯤ ꯌꯥꯗ꯭ꯔꯣ ꯎꯝ ꯈꯪꯗꯕꯅꯗꯤ
ꯂ ꯂꯤꯁ ꯀꯃꯥꯏꯅ ꯇꯧꯔꯣꯒꯦ
ꯃꯥꯏ ꯀꯔꯤꯗ
ꯇꯧꯅ‌ꯣ ꯇꯧꯅ‌ꯣ ꯅ‌ꯣꯏ ꯈꯔ ꯗꯥꯎꯟꯂ‌ꯣꯠ ꯇꯧꯔꯒꯁꯨ ꯊꯝꯗꯕ
ꯊꯝꯃꯦ ꯑꯗꯨꯕꯨꯗꯤ ꯑꯩꯈꯣꯏ ꯃꯥꯏꯔꯦꯟ ꯊꯣꯡꯉꯦꯕ ꯀꯩꯅꯣꯃ ꯇꯧꯕꯅꯤ ꯆꯥ ꯂꯣꯏꯔꯝꯃꯅꯤ ꯅꯪꯗꯤ ꯆꯥꯗ꯭ꯔꯤ
ꯑꯩ ꯕꯤꯠ ꯌꯥꯝ ꯇ‌ꯦꯛꯑꯦ ꯑꯩꯗꯤ ꯏꯁꯤꯡ ꯇꯥꯗ‌ꯦ ꯀꯃꯥꯏ ꯇꯧꯗꯨꯏꯅ‌ꯣ ꯈꯪꯗ‌ꯦꯗꯥ
ꯅꯣꯏꯒꯤ ꯃꯃꯥꯡꯒꯤ ꯅꯣꯏꯒꯤ ꯃꯃꯥꯡꯒꯤꯕꯨ ꯐꯤꯗꯨꯕꯨ ꯏꯁꯤꯡ ꯐꯕ꯭ꯔꯣ
ꯐꯠꯇ‌ꯦꯕ ꯐꯗꯤ ꯌꯥꯝ ꯂꯨꯁꯨ ꯌꯥꯝ ꯂꯨꯕ ꯊꯝꯕꯥꯜ ꯀꯩꯀꯥ ꯍꯧꯖꯤꯜꯂꯒ ꯑꯗꯨꯝ ꯃꯤꯁꯤꯅ ꯑꯗꯨꯝ ꯄꯨꯆꯝ ꯆꯝꯖꯟꯅꯕꯗ‌ꯣ ꯑꯣꯏꯕꯒꯤ ꯑꯃ ꯂꯩꯗꯥꯏꯅꯦ ꯑꯀꯣꯏꯕꯗꯨꯁꯨ ꯀꯩꯁꯨ ꯂꯩꯕ ꯀꯩꯅꯣ ꯀꯣꯟ ꯑꯀꯣꯏꯕꯗꯨꯁꯨ ꯑꯗꯨꯝ ꯂꯩꯕꯥꯛꯅ ꯅꯠꯇ꯭ꯔꯕꯅꯤꯅ ꯀꯩꯅꯣꯅ ꯆꯦꯛꯅ ꯆꯟꯁꯤꯜꯂꯦꯗꯅ
ꯎ ꯅꯣꯏꯗ ꯄꯨꯂꯞ ꯄꯨꯂꯞ ꯁꯣꯁ‌ꯦꯜ ꯁ‌ꯣꯁ‌ꯦꯜ ꯁꯥꯔꯚꯤꯁ ꯀ ꯇꯧꯗ꯭ꯔꯣ
ꯑꯩꯈꯣꯏꯅ ꯇꯧꯗꯦ ꯑꯩꯈꯣꯏꯗꯤ ꯀꯩꯅꯣꯅ ꯇꯧꯋꯦ ꯑꯗꯨꯅ ꯕꯣꯠ ꯃꯌꯥꯗ ꯇꯧꯕ
ꯁꯤꯁꯤ ꯅꯣꯏꯒꯤ ꯀꯔꯤ ꯅꯣꯏꯒꯤ ꯀꯔꯤ ꯀꯩꯅꯣꯁꯤꯡꯗꯨ ꯒꯦꯠꯀ ꯂꯣꯏ ꯄꯥꯜꯂꯝꯃ‌ꯦ ꯀꯩꯒꯤꯅꯣ
ꯀꯩꯅꯣꯒꯤ ꯅꯨꯄꯥ ꯆꯪꯅꯕꯒꯤ ꯅꯨꯄꯥꯒꯤ ꯃꯅꯤꯡ ꯅꯥꯀꯟꯗ ꯅꯨꯄꯥ ꯂꯩꯗꯅ ꯍ‌ꯣꯁꯇꯦꯟ ꯑꯗꯨꯗ ꯆꯠꯊꯣꯛ ꯆꯠꯁꯤꯟ ꯇꯧꯕꯗꯣ ꯅꯨꯄꯤꯒꯤ ꯃꯐꯝꯗ ꯁꯨꯝ ꯆꯪꯕꯁꯨ ꯅꯨꯡꯉꯥꯏꯇꯦꯗꯅ ꯊꯦꯡꯉꯛꯑꯀꯥꯟꯗꯗꯤ ꯑꯗꯨꯒꯤ ꯅꯨꯄꯥꯗ ꯆꯪꯉꯛꯇꯅꯕ ꯃꯣꯏꯒꯤ ꯐꯥꯎꯅꯕ ꯌꯥꯕ ꯂꯝꯕꯤꯗꯣ ꯊꯤꯡꯖꯜꯂꯤꯕ ꯇꯣꯞꯄ ꯁꯥꯏꯠꯗ ꯆꯠꯈꯤꯅꯕꯅꯥ
ꯉꯔꯥꯡ ꯅꯍꯟ ꯂꯥꯛꯄꯗ ꯎꯏꯌ‌ꯦꯕ ꯊꯤꯡꯖꯟꯕ
ꯍ‌ꯣꯏ ꯊꯤꯡꯉꯝꯅꯤ ꯑꯃ ꯂꯝꯕꯤ ꯑꯝꯈꯛꯇ ꯐꯥꯛꯂꯒ
ꯑꯗꯨ ꯒꯦꯠꯇꯨꯗꯤ ꯃꯤ ꯆꯪꯕ ꯌꯥꯗ꯭ꯔꯦ ꯑꯗꯨꯗꯤ
ꯎꯝ ꯊꯤꯡꯖꯤꯜꯂ ꯊꯝꯃꯦ ꯃꯊꯥ ꯌꯥꯝ ꯁꯥꯥꯏꯌ‌ꯦ ꯀꯩꯅꯣ ꯇꯧꯁꯤꯕꯨ ꯑꯣꯏꯕꯨ ꯄꯨꯡꯗꯤ ꯅꯤꯄꯥꯜ ꯇꯥꯁꯤꯜꯂꯛꯑꯦ ꯍ‌ꯦ
ꯍꯩꯅꯧꯖ‌ꯣꯝ ꯍꯧꯗ꯭ꯔ ꯄꯥꯟꯗ꯭ꯔꯕꯣ ꯍꯩꯅꯧꯖꯣꯝꯗꯣ ꯄꯥꯟꯗ꯭ꯔꯕꯕ
ꯃꯆꯥ ꯃꯆꯥ ꯄꯥꯜꯂꯝꯃꯅꯤ
ꯀꯥꯡ ꯃꯇꯝꯅꯤꯅ
ꯎꯝ
ꯀ꯭ꯔꯤꯁꯅꯖꯔꯃꯥ ꯑꯗꯨꯋꯥꯏꯗ ꯀꯩꯅꯣ ꯇꯧꯗꯣ ꯑꯣꯏꯔꯝꯅꯤꯌꯦ
ꯎꯝ
ꯍꯧꯖꯤꯛꯁꯨ ꯆꯨꯔꯐꯣꯟ ꯃꯇꯝ ꯑꯣꯏꯔꯝꯃ‌ꯣꯏ
ꯅꯠꯇꯔ‌ꯦꯗ ꯍꯧꯖꯤꯛꯇꯤ ꯆꯨꯔꯐ‌ꯣꯟꯗꯤ ꯄꯥꯜ ꯂ‌ꯣꯏꯒ꯭ꯔꯦꯗ ꯍꯩꯅꯧꯒ
ꯏꯆ‌ꯦ ꯅꯣꯏ ꯆ‌ꯦ ꯊꯣꯏꯕꯤꯅꯥꯎ ꯅꯕꯥꯅꯤ ꯅ ꯂꯩꯔꯝꯕ ꯀꯥ ꯃꯆꯥꯗꯣ
ꯎꯝ
ꯕꯥꯔꯨꯝ ꯐ ꯕꯥꯔꯠꯔꯨꯝ ꯑꯦꯇ‌ꯦꯁ ꯇꯧꯕꯗ‌ꯣ
ꯎꯝ
ꯑꯗꯨꯒꯤ ꯃꯅꯤꯡꯗ ꯀꯩꯅꯣ ꯍꯥꯞꯇ꯭ꯔꯣ
ꯑꯗꯨꯒꯤ ꯃꯅꯤꯡꯗꯅꯦ ꯁꯤꯟꯗ ꯑꯩꯈꯣꯏ ꯇꯤꯡꯀꯤ ꯑꯆꯧꯕ ꯂꯩꯔꯤꯅꯦ
ꯑꯕꯨ ꯍ ꯂꯩꯗ꯭ꯔꯣ
ꯑꯥꯏ ꯇ ꯁꯤꯁꯤꯁꯨ ꯅꯨꯃꯤꯠ ꯅꯤꯅꯤ ꯍꯨꯝꯅꯤ ꯁꯨꯔꯦ ꯐꯥꯏꯗꯕ ꯉꯁꯤ ꯊꯦꯡꯇꯣꯛꯀꯦ ꯇꯧꯔꯒ
ꯃꯤ ꯁꯨꯔꯕ ꯂꯣꯏꯅ ꯃꯊꯛꯇꯁꯨ ꯌꯥꯝ ꯂꯩꯕ꯭ꯔꯣ
ꯎꯝ ꯃꯤ ꯁꯤꯤꯁꯇꯤ ꯁꯦꯚꯦꯟꯇꯤꯤꯟꯔꯅ ꯔꯦ
ꯅꯈꯣꯏ ꯅꯦꯝꯕꯅꯤꯅ ꯀꯗꯥꯏ ꯇꯥꯔꯣꯅꯣ
ꯍꯧꯁꯦꯅꯕꯨ ꯃꯥꯟ ꯇ ꯍꯥꯏ
ꯎꯟꯅꯗꯕꯣ ꯀꯔꯔꯕꯣ
ꯎꯝ
ꯍꯧꯖꯤꯛꯅ ꯅꯣꯏ ꯑꯗꯨꯗ ꯀꯌꯥ ꯂꯩꯔꯤꯅꯣ ꯁꯦꯀꯌꯨꯔꯤꯇꯤ
ꯑ ꯁꯤꯒꯇꯅꯦ
ꯃꯣꯏ ꯃꯌꯨꯝꯗꯒꯁꯨꯁꯨ ꯆꯠꯇ꯭ꯔꯕ
ꯍꯣꯏ ꯌꯦꯡꯉ ꯑꯃꯨꯛ ꯁꯨꯇꯤ ꯂꯧꯔꯤꯉꯗ ꯑꯅꯝꯕꯅꯕꯨꯗꯤ ꯁꯤꯗ ꯂꯦꯛꯄ ꯆꯥꯕ ꯇꯧꯔꯦ ꯇꯁꯤꯁꯤꯡꯁꯤꯦ ꯐꯖꯅꯅꯨꯡꯉꯥꯏꯦ ꯗꯕ ꯍꯥꯏꯅꯒꯣ
ꯅꯨꯄꯥꯒꯤꯁꯨ ꯑꯗꯨꯃꯥꯏꯅ ꯊꯝꯅꯤꯅ ꯍꯧꯖꯤꯛꯁꯦ
ꯑꯅ ꯄ ꯄꯅ ꯀꯁꯤ ꯍꯁꯤꯅꯤꯄꯤꯤ ꯃꯥꯅꯗ
ꯑꯗꯨ ꯂꯩꯗꯤ ꯂꯩꯔꯨꯔꯕ ꯑꯗꯨ ꯄꯥꯏꯒꯦ ꯁꯦꯀꯌꯨꯔꯤꯇꯤ
ꯎꯝ ꯂꯩ
ꯑꯁ ꯑꯩꯈꯣꯏꯁꯨ ꯀꯔꯤ ꯏꯔꯕꯨꯡ ꯍꯥꯏꯕ꯭ꯔꯥ ꯑꯗꯨꯒꯤꯒ ꯀꯩꯔꯥꯎꯒꯤ ꯒꯥꯔꯤ ꯇꯣꯡꯗꯣꯏꯅꯤ
ꯅꯣꯏ ꯗꯦꯠ ꯇꯨꯋꯜ ꯑꯦꯖꯝ
ꯅꯪ ꯍꯥꯏꯔꯛꯇ꯭ꯔꯣ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
ꯇꯩꯌꯦꯦ ꯏ ꯂꯦꯇꯔ ꯅꯪ ꯂꯣꯏꯁꯨꯣꯏ ꯇꯥꯗꯣꯏꯅꯤ ꯀꯩꯅꯣ ꯅꯣꯏ ꯀꯣꯂꯦꯖꯇꯁꯨ ꯑꯇꯣꯞꯄ
ꯑꯗ ꯍꯥꯏ ꯇ ꯍꯥꯏꯗꯤ ꯑꯗ ꯇ ꯃꯣꯏ ꯁꯤꯅꯤꯌꯥ ꯀ ꯀꯥꯡꯉ ꯀꯥꯏ ꯇꯥꯗ ꯌꯧꯔꯝꯅꯤ ꯃꯁꯛ ꯐꯤꯡꯒꯒ ꯄꯩꯁꯥ ꯌꯥꯝ ꯄꯥꯝꯃꯅꯤ ꯅꯣꯏꯁꯅꯦ ꯀꯥꯡꯉꯧꯕꯒꯤ ꯂꯧꯁꯤꯜꯂꯝꯃꯅꯦꯕ ꯂꯣꯏꯅꯃꯛ
ꯂꯧꯧꯁꯤꯜꯂꯝꯃꯅꯤꯗꯤ
ꯗ꯭ꯌꯨꯇꯤ ꯇꯥꯖꯒꯦ ꯗ꯭ꯌꯨꯇꯤ ꯇꯥꯖꯒꯦꯅ ꯂꯧꯔꯝꯃꯅꯤꯌꯦꯦ ꯗ꯭ꯌꯨꯇꯤ ꯇꯥꯕꯗ ꯆꯣꯞꯄꯅꯦ ꯑꯩꯈꯣꯏ ꯁꯨꯅꯤꯌꯔꯗꯩꯗꯣ ꯑꯩꯈꯣꯏ ꯑꯃꯅꯤꯅꯤ ꯀꯣꯂꯦꯖꯁꯤꯗ ꯄꯩꯁꯥ ꯃꯃꯥꯡꯗꯗꯤ ꯄꯩꯁꯥ ꯄꯤꯗꯦ ꯍꯥꯏꯕꯅꯦꯕꯀꯣ ꯑꯗꯨ ꯅꯍꯥꯟ ꯑꯩꯈꯣꯏꯅ ꯑꯩꯅ ꯇꯥꯔꯨꯕꯗꯗꯗꯤ ꯄꯩꯁꯥꯒ ꯄꯤꯕꯗꯣ ꯑꯗꯨꯗꯩꯗꯤ ꯃꯣꯏꯗꯤ ꯇꯥꯒꯦ ꯇꯥꯒꯦ ꯇꯥꯒꯦ ꯑꯗꯨꯅ ꯂꯣꯏ ꯇꯧꯅꯔꯝꯃꯅꯦꯕ ꯇꯖꯗꯅ ꯌꯥꯏ ꯌꯥꯔꯦ ꯇ ꯍꯥꯏꯔꯛꯇꯕꯁꯤꯅ ꯐꯔꯦ ꯑꯩ ꯍꯥꯏꯔꯛꯑꯒ ꯑꯃꯨꯛ ꯌꯦꯅꯧꯄꯤꯆꯥꯍꯣꯏꯗꯣ ꯑꯃꯨꯛ ꯂꯩꯕ ꯆꯠꯊꯣꯛ ꯆꯠꯁꯤꯟ ꯕꯔꯥꯗꯨꯅ ꯆꯞ ꯃꯥꯟꯅꯩ ꯇꯦꯔꯤ ꯃꯦꯔꯤ ꯇꯥꯅꯤꯕꯦꯝ ꯂꯨꯄꯥ ꯆꯍꯨꯝꯗꯣ ꯑꯗꯨꯝ ꯇꯦꯔꯤ ꯃꯦꯔꯤ ꯇꯥꯏ ꯍꯥꯏꯕ ꯑꯩꯉꯣꯟꯗ ꯋꯥꯏꯑꯕ ꯆꯇꯨ ꯆꯨꯁꯤꯅ ꯑꯗꯨꯅꯦꯅ
ꯏꯁꯇꯦꯟꯗꯔꯠ ꯀꯣꯂꯦꯖꯀꯁꯤꯕꯨ ꯂꯧꯁꯜꯂꯝꯈꯤꯔꯣꯏꯗ ꯀꯩꯁꯨ
ꯑ ꯭ꯟ ꯇꯗꯤ ꯁꯥꯔꯠ꯭
ꯐ꯭ꯔꯁꯀꯔꯤ ꯇꯧꯔꯕꯕꯣ ꯁ ꯀꯗꯤ ꯇꯧꯕꯣ
ꯀꯩꯝ ꯇꯧꯍꯧꯗꯦ ꯃꯤ ꯀꯩꯝ ꯇꯥꯗ꯭ꯔꯦꯅꯦ
ꯑꯗꯣ ꯀꯃꯥꯏꯅ ꯇꯧꯗꯣꯏꯕ ꯇꯣꯏꯂꯦꯠꯀ ꯇꯧꯅꯤꯡꯉꯥꯏꯗꯤ ꯀꯃꯥꯏꯅ ꯇꯧꯗꯣꯏꯕꯥ
ꯑꯦ ꯑꯩ ꯅꯍꯥꯟ ꯑꯣꯏꯕꯗꯨꯅ ꯉꯁꯤ ꯇꯧꯅꯤꯡ ꯇꯧꯅꯤꯡ ꯇꯧꯔꯦ ꯇꯧꯊꯣꯛꯀꯦ ꯊꯦꯡꯗꯣꯛꯀꯦꯅ ꯈꯜꯂꯝꯃꯤꯅꯦꯕ ꯑꯗꯨ ꯑꯣꯏꯅꯦ
ꯑꯩꯈꯣꯏꯒꯤ ꯆꯥꯛ ꯆꯥꯔꯁꯤ ꯅꯪ ꯅꯨꯡꯉꯥꯏꯇꯦꯗ
ꯍꯥꯝ
ꯁꯥꯆꯔꯖꯤ ꯍꯧꯣꯏ ꯃꯥꯤ
ꯃꯤꯅꯤ ꯇꯔꯥꯅꯤꯊꯣꯏꯗꯤꯗꯤꯁꯨ ꯐꯟꯒꯣꯋꯦ ꯑꯗꯣ ꯆꯥꯕꯔꯣ ꯃꯤꯅꯤꯠ ꯇꯔꯥꯅꯤꯗꯣꯏ ꯁꯨꯍꯜꯂ ꯆꯥꯔꯨꯔꯣ
ꯍꯣꯏ ꯑꯃ ꯍꯋꯥꯏ ꯑꯁꯥꯡꯕꯨꯗ
ꯎꯝ
ꯃꯗꯣ ꯑ ꯇ
ꯃꯤꯑꯣ ꯑꯒꯟꯅꯁꯨ ꯆꯥꯏꯅ
ꯑꯗꯨꯅꯦ ꯃꯥꯜꯂꯤꯅꯦ ꯑꯣ ꯁꯤꯨꯝꯀꯥꯟꯗ ꯀꯩꯅꯣ ꯆꯥꯕꯤꯔꯒ ꯈꯔ ꯊꯦꯡꯂꯞꯅꯀꯣ
ꯎꯝ
ꯑꯃ ꯁꯦꯝꯇꯣꯛꯅꯔꯒꯗꯤ ꯌꯥꯔꯦ ꯑꯉꯥꯡꯈꯩꯁꯨ ꯀꯩꯁꯨ ꯍꯧꯖꯤꯛ ꯆꯥꯛ ꯆꯥꯅꯤꯡꯗꯦꯕ ꯇꯨꯍꯩ ꯍꯧꯒꯠꯂꯛꯄꯄ ꯆꯥꯛ ꯆꯥꯥꯁꯟꯕ ꯍꯥꯏꯁꯦ ꯆꯥꯅꯤꯡꯗꯦꯕ ꯃꯣꯏꯁꯨ ꯈ ꯍꯥꯟꯅ ꯂꯩꯔꯝꯕ ꯀꯥꯡꯕꯨꯗꯨꯗꯤ ꯂꯥꯏꯔꯤꯛꯀ ꯄꯥꯕ ꯄꯥꯔꯤꯅꯦ ꯍꯧꯖꯤꯛ ꯆꯥ ꯊꯛꯊꯔꯒ ꯀꯣ ꯂꯥꯏꯔꯤꯛ ꯄꯥꯔꯅꯤ ꯑꯗꯨꯒ ꯀꯅ ꯄꯨꯡ ꯇꯔꯥꯃꯥꯊꯣꯏ ꯑꯗꯨꯋꯥꯏꯗ ꯑꯣꯏꯅ ꯆꯥꯅꯤꯡꯉꯦꯕ ꯃꯣꯏꯆꯥꯛꯁꯦ ꯂꯧꯅꯤꯡꯉꯦꯕ
ꯑ ꯃꯟꯗꯦ ꯃꯖꯃꯠ ꯈꯔꯦ ꯍꯧꯖꯩ
ꯈꯪꯗꯅ ꯇꯧꯔꯁꯤ
ꯅꯪ ꯆꯥꯛ ꯆꯥꯗꯕ ꯆꯥꯊꯣꯛꯎꯔꯣ ꯑꯩꯁꯨ ꯀꯩꯅꯣ ꯀꯩꯅꯣ ꯇꯧꯔ ꯍꯣꯔꯦꯟ ꯃꯩꯁꯨ ꯃꯨꯠꯈ꯭ꯔꯦ ꯆꯥꯛꯁꯨ ꯊꯣꯡꯕ ꯌꯥꯔꯣꯏꯗꯕ ꯑꯣꯏꯇꯥꯔꯗꯤ ꯀꯤꯆꯟꯗꯤ ꯂꯧꯔꯔꯒꯦ ꯊꯝꯃꯒꯦ ꯊꯝꯃꯒꯦ
ꯑꯥ ꯌꯥꯔꯕꯣ ꯍꯣꯏ ꯇꯝ